ꯇꯔꯕꯣ
ꯇꯥꯏꯌꯦ
ꯑꯣ
ꯀꯩꯗꯧ ꯑꯁ ꯂꯩꯖꯕ ꯂꯣꯏꯔꯒ ꯐꯃꯨꯡꯗ ꯂꯩꯗ
ꯑꯣ ꯕꯣꯜ ꯌꯦꯡꯕ꯭ꯔꯣ
ꯌꯦꯡꯗꯦ
ꯑꯣ
ꯌꯦꯡꯕ꯭ꯔꯣ
ꯌꯦꯉꯝꯃꯦ ꯉꯁꯥꯏ ꯇꯕ꯭ꯔꯣ
ꯇꯥꯏꯌꯦ
ꯑꯣ ꯀꯩꯗꯧꯔꯝꯃꯤꯅꯦꯕ ꯍꯨꯖꯤꯛꯅ
ꯑ ꯌꯦ
ꯑꯣ
ꯐꯃꯨꯡꯗ ꯇꯨꯝꯒꯦ ꯇꯧꯔꯝꯕ
ꯎꯝ ꯄꯨꯡ ꯀꯌꯥ ꯇꯨꯝꯗꯣꯕ
ꯈꯪꯗ꯭ꯔꯤ
ꯑꯁ ꯑꯩꯁꯦ ꯇꯨꯝ ꯌꯥꯗꯗꯅ ꯂꯩꯔꯝꯃꯤꯅꯤ
ꯐꯁ
ꯋꯥꯔꯤ ꯁꯅꯤꯡꯉꯥꯏꯁꯨ ꯂꯩꯇꯦ ꯑꯗꯨꯅ
ꯌꯥꯝ ꯃꯥꯜꯂꯤꯀꯣ
ꯑꯦ ꯋꯥꯔꯤ ꯁꯥꯟꯅꯅꯤꯉꯥꯏ ꯂꯩꯔꯗꯤ ꯅꯪꯒ ꯁꯥꯈꯤꯗ꯭ꯔꯣ
ꯂꯩꯔꯒ ꯂꯩꯇꯕ ꯁꯥꯕꯁꯨ ꯃꯥꯜꯂꯤꯗ
ꯑ ꯂꯩꯔ ꯀꯃꯥꯏꯅ ꯂꯩꯇꯕ ꯁꯥꯥꯗꯣꯏꯅꯣꯅꯦ ꯂꯩꯇꯕꯒꯤꯅꯤ ꯑꯃ ꯄꯤꯌꯨꯗꯅ
ꯑꯃ ꯑꯣ ꯑꯃ ꯄꯤꯌꯣ
ꯑꯦ ꯑꯃ ꯄꯤꯕ ꯌꯥꯏ ꯀꯩꯅꯣ ꯋꯥꯔꯤ ꯁꯥꯟꯅꯕ ꯑꯃ ꯄꯤꯌꯣ
ꯑꯗꯣ ꯏꯃꯅꯕꯁꯤꯡ ꯏꯃꯥꯟꯕꯤꯁꯤꯡꯁꯤ ꯂꯣꯏꯅ ꯈꯪꯅꯕ ꯂꯩꯔꯦ ꯂꯩꯅꯔꯤꯅꯦ ꯀꯃꯥꯏꯅ ꯇꯧꯁꯤꯕꯣ
ꯏꯁ ꯍꯥꯏꯖꯤꯜꯂꯦꯗ ꯅꯪꯁꯨ ꯄꯤꯅꯤꯡꯗ꯭ꯔꯒ ꯄꯤꯅꯤꯡꯗꯦ ꯍꯥꯏꯌꯨꯗ
ꯑꯁ ꯑꯁꯦꯡꯕꯩꯅꯤ ꯍꯧꯖꯤꯛꯀꯥꯟꯗꯤ ꯁꯤꯡꯒꯜ ꯊꯤꯕ ꯋꯥꯏꯅꯤ
ꯑꯦ ꯅꯪꯕꯨꯗꯤ ꯈꯪꯅꯕ ꯃꯔꯤ ꯃꯉꯥ ꯂꯩꯔꯝꯅꯤ ꯈꯪꯉꯦꯅꯤ ꯁꯛꯀ ꯐꯥꯖꯔꯦꯗꯣ
ꯀꯌꯥꯗ
ꯀꯌꯥ ꯂꯩꯕ ꯑꯍꯨꯝ ꯂꯩꯔꯥ
ꯂꯩꯇꯦꯍꯦ
ꯀꯌꯥ ꯃꯉꯥ
ꯂꯩꯇꯦ
ꯑꯅꯤ
ꯑꯦ ꯀꯨꯟꯊ꯭ꯔꯥ
ꯑꯩꯁ ꯀꯨꯟꯊ꯭ꯔꯥꯗꯤ ꯌꯥꯝꯃꯟꯗꯦꯗ ꯍꯨꯝꯐꯨ ꯑꯣꯏꯅ ꯇꯧꯔꯣ
ꯅꯪꯒꯤ ꯀꯌꯥ ꯁꯦꯝꯕꯤꯌꯣ ꯍꯥꯏꯅꯣ ꯆꯥꯝꯃ ꯁꯦꯝꯕꯤꯌꯨ ꯍꯥꯏꯔꯣ
ꯎꯝ ꯆꯥꯝꯃ ꯄꯥꯝꯗꯦ ꯑꯩ ꯑꯃꯈꯛ ꯄꯥꯝꯃꯦ
ꯑꯧ ꯅꯪꯁꯨ ꯃꯤꯁꯤꯒꯤ ꯅꯪ ꯅꯪ ꯃꯤꯁꯤꯒꯤ ꯐꯦꯟꯔꯣꯕ ꯅꯪꯁꯨ
ꯅꯠꯇꯦ ꯑꯗꯨꯕꯨ ꯑꯗꯨꯝ ꯑꯥ ꯑꯒꯦꯟꯁꯁꯨ ꯅꯠꯇꯦ ꯐꯦꯟꯁꯨ ꯅꯠꯇꯦ ꯑꯗꯨꯝ ꯁꯞꯄꯣꯔꯠꯇꯤ ꯇꯧꯋꯤꯗ ꯔꯦꯁꯄꯛꯇꯦ ꯂꯪꯗꯤ
ꯑꯩꯁꯨ ꯅꯠꯇꯦ
ꯎꯝ ꯍꯌꯦꯡ ꯀꯩꯅꯣ ꯂꯩ ꯍꯥꯏꯗꯥꯏꯅꯦ ꯂꯥꯏꯔꯤꯛ ꯇꯝꯕꯝ ꯂꯥꯏꯔꯤꯛ ꯇꯝꯕ ꯆꯠꯅꯤ ꯍꯥꯌꯗꯥꯏꯅꯦ ꯎꯝ
ꯑꯥ ꯂꯩ ꯈꯪꯗꯦ
ꯀꯩꯒꯤ ꯆꯠꯇ꯭ꯔꯖꯨ ꯌꯥꯕ꯭ꯔꯣ
ꯌꯥꯕꯗꯤ ꯌꯥꯏ ꯇꯜꯂꯦꯅꯤ
ꯏꯁ ꯇꯜꯂꯦꯅꯤ ꯀꯥꯏ ꯅꯪ ꯀ꯭ꯂꯥꯁ ꯀꯌꯥꯅꯦꯕ ꯅꯪ ꯀꯥꯏꯗꯣ
ꯑꯩ ꯀꯣꯂꯦꯁ ꯇꯝꯃꯤꯅꯤ
ꯑꯍꯨꯝ ꯑꯍꯨꯝꯁꯨꯕ
ꯑꯥ ꯍꯣꯏ ꯑꯍꯨꯝ ꯁꯨꯕ ꯆꯍꯤ
ꯑꯣ ꯐꯩ ꯐꯩ ꯑꯗꯨꯕꯨꯗꯤ ꯀꯣꯂꯦꯁꯅꯤꯅ ꯃꯔꯛꯃꯛ ꯆꯠꯇ꯭ꯔꯖꯨ ꯌꯥꯔꯝꯅꯤꯗ ꯑꯗꯨ ꯈꯪꯗꯦ ꯑꯗꯨꯝ ꯌꯥꯝꯅ ꯀꯩꯅꯣ ꯃꯥꯒꯤ ꯑꯦꯇꯦꯟꯗꯦꯟꯁ ꯀꯩꯅꯣ ꯑꯣꯏꯕꯗꯗꯤ ꯌꯥꯗꯗꯥꯏꯅꯦ ꯌꯥꯝ ꯑꯣꯐ ꯑꯣꯏꯕ ꯇꯥꯗꯕ꯭ꯔꯣ
ꯇꯥꯏꯌꯦ
ꯀꯩꯅꯣ ꯇꯨꯃꯤꯟ ꯇꯨꯃꯤꯟ ꯂꯩꯗ ꯅꯨꯄꯥꯒ ꯃꯦꯁꯦꯁ ꯊꯥꯅꯕ ꯃꯥꯂꯤꯀꯣ
ꯅꯠꯇꯦ ꯁꯣꯝꯗ ꯃꯣꯏꯒꯤ ꯕ꯭ꯂꯣꯛꯁꯀꯤ ꯒꯦꯝ ꯑꯃ ꯂꯩꯌꯦꯗ꯭ꯅꯥ
ꯀꯩꯕ
꯭ꯂꯣ ꯕ꯭ꯂꯣꯛꯀꯤ ꯑꯁ ꯀꯔꯤ ꯀꯧꯕꯔꯥ ꯕꯂꯣ꯭ꯛ ꯕꯂꯣ꯭ꯛ ꯕꯂꯥꯁ ꯍꯥꯏꯕꯔꯣ ꯈꯪꯕ꯭ꯔꯣ ꯕꯂꯣ꯭ꯛ ꯕꯥꯁ
ꯑ ꯇꯥꯔꯦ ꯑꯗꯨ ꯀꯩꯗꯧꯔꯕ
ꯑ ꯕ꯭ꯂꯣꯛ ꯕ꯭ꯂꯥꯁ ꯑꯗꯨꯒꯤ ꯒꯦꯝꯗꯣ ꯁꯥꯟꯅꯕ
ꯎꯝ ꯇꯥꯏꯌꯦ ꯑꯩꯅ ꯀꯩꯅꯣꯝ ꯇꯧꯕꯗꯤ ꯃꯥꯜꯂꯦꯕ
ꯑꯥ ꯃꯈꯣꯟ ꯇꯥꯏꯔꯣꯕ
ꯇꯥꯗꯦꯗ ꯑꯩ ꯈꯪꯕꯅꯤꯗ ꯅꯪ ꯅꯥꯀꯟꯗ ꯎꯝ ꯂꯦꯞꯄꯤꯖꯤꯗꯤ ꯃꯅꯤꯡꯗ
ꯏꯁ ꯀꯤꯖꯩꯌꯦ ꯑꯗꯨꯃꯥꯏꯅꯒ ꯍꯥꯏꯔꯛꯀꯅꯣ
ꯑꯦ ꯑꯁꯦꯡꯕ ꯏ ꯂꯦꯞꯄ ꯂꯩꯔꯒ ꯑꯦ ꯀꯩꯅꯣ ꯅꯪ ꯑꯩ ꯑꯩ ꯑꯩ ꯀꯤꯔꯗꯤ ꯌꯥꯔꯦ ꯊꯝꯈ꯭ꯔꯣ ꯐꯣꯟ
ꯎꯝ ꯉꯥꯏꯌꯣ
ꯉꯥꯏꯌꯣ ꯀꯥꯏ
ꯍꯝ ꯍꯝ
ꯎꯝ ꯃꯥꯏ ꯃꯅꯥꯀꯟꯗ ꯂꯦꯞꯄꯖꯦ ꯎꯗꯕꯩ ꯋꯥꯅꯦ ꯌꯦꯡꯈꯠꯂꯣꯅꯦ ꯅꯪꯒꯤ ꯅ ꯎꯝ ꯃꯁꯛ ꯎꯕꯗꯣ
ꯑꯣ ꯑꯃꯨꯕꯗꯣ
ꯎꯝ
ꯃꯃꯤꯠꯀ ꯃꯌꯥꯒꯗꯣ ꯎꯕꯗꯣ ꯉꯧꯔꯒ
ꯎꯝ ꯅꯣꯡꯗꯥꯥꯡꯗꯒꯣ
ꯍꯥꯥ
ꯅꯨꯡꯗꯥꯡꯗ ꯅꯨꯡꯊꯤꯟ ꯋꯥꯏꯔꯝꯗ ꯅꯨꯄꯤ ꯂꯨꯝꯕ ꯆꯠꯂ ꯆꯠꯄ ꯑꯣꯏꯔꯝꯃꯤ ꯑꯗꯨꯒꯤ ꯇꯨꯝꯕ ꯌꯥꯗꯕ ꯑꯣꯏꯔꯝꯅꯤꯕ
ꯏꯁ ꯑꯩꯔꯣ
ꯎꯝ
ꯎ ꯅꯨꯡꯊꯤꯟ ꯇꯨꯝꯗ꯭ꯔ ꯀꯅꯥꯅ ꯅꯨꯃꯤꯗꯥꯡ ꯇꯨꯝꯕ ꯌꯥꯅꯗꯒꯦꯅꯦ ꯅꯪꯕꯣ ꯉꯥꯎꯔꯦꯗ
ꯑꯦ ꯁꯣꯏꯔꯦ
ꯁꯣꯏꯇ꯭ꯔꯣ ꯅꯪ ꯉꯥꯡꯉꯤꯗꯣ
ꯍꯣꯏꯅꯦ ꯁꯣꯏꯔꯦꯅꯦ
ꯅꯨꯡꯗꯤꯟꯗ ꯇꯨꯝꯊꯣꯛꯈꯔ ꯌꯥꯝꯅ ꯇꯨꯝꯊꯣꯛꯑ ꯂꯩꯔꯗꯤ ꯅꯨꯡꯗꯥꯡ ꯇꯨꯝ ꯌꯥꯔꯣꯏꯗꯕꯅꯤ ꯑꯗꯨꯕꯨ ꯅꯨꯡꯗꯤꯟꯗ ꯅꯨꯄꯤ ꯂꯨꯝ ꯆꯠꯂꯒ ꯀꯃꯥꯏꯅ ꯅꯨꯡꯗꯥꯡ ꯇꯨꯝ ꯌꯥꯔꯣꯏꯗꯣꯏꯅꯣꯕ ꯑꯁ ꯌꯥꯗ꯭ꯔꯦꯗ ꯉꯥꯎꯔꯦꯗ ꯅꯪ
ꯑꯩ ꯅ ꯍꯥꯏꯕꯗꯤ ꯅꯨꯡꯗꯥꯡ ꯋꯥꯏꯔꯝ ꯍꯥꯏꯒꯦ ꯇꯧꯕꯅꯦ
ꯎꯝ ꯑꯗꯤ ꯅꯪ ꯑꯣꯏꯗꯕ ꯉꯥꯡꯉꯤꯗ ꯆꯨꯝꯃꯦꯀꯣ
ꯑꯣꯏ ꯑꯔꯥꯟꯕꯁꯦ ꯑꯩꯅ ꯇꯥꯔꯕꯀꯣ
ꯑꯦ ꯇꯥꯕ ꯅꯠꯇꯦ ꯅꯪꯅ ꯑꯔꯥꯟꯕ ꯇꯧꯔꯒ
ꯎꯝ ꯀꯔꯝꯕ ꯅꯨꯄꯤ ꯄꯥꯝꯃꯤꯕ ꯅꯪ
ꯑꯩ ꯑꯄꯥꯕ ꯅꯨꯄꯤꯁꯦ ꯎꯝ ꯃꯁꯛ ꯐꯖꯕ
ꯑꯥ ꯐꯖꯕ ꯉꯥꯛꯇꯅꯦ ꯅꯣꯏ ꯊꯤꯔꯤꯁꯤꯀꯣ ꯃꯁꯛ ꯊꯤꯕꯁꯤꯗꯤ ꯀꯅꯥꯅ ꯀꯣꯏꯕꯤꯗꯣꯏꯕ ꯑꯗꯨꯗꯤ
ꯃꯁꯛ ꯊꯤꯕꯅ ꯊꯤꯕꯒꯤ ꯊꯕꯛ
ꯑꯣ
ꯃꯁꯛ ꯐꯖꯕ ꯒ꯭ꯌꯥꯟ ꯇꯥꯕ ꯍꯥꯏꯕ ꯉꯥꯡꯕ ꯏꯟꯕ ꯍꯥꯏꯗꯤ ꯑꯩꯅ ꯑꯩꯅ ꯇꯧꯅꯤ ꯍꯥꯏꯔꯒ ꯑꯗꯨꯝ ꯂꯦꯞꯄꯗꯣ ꯅꯠꯇꯕ ꯑꯩꯅ ꯐꯅ ꯀꯩꯅꯣꯃ ꯇꯧꯅꯤꯡꯉꯁꯨ ꯃꯤꯗꯨ ꯑꯃꯗꯨꯅ ꯑꯃꯗꯨꯒꯤꯗ ꯅꯨꯡꯉꯥꯏꯇꯕ ꯑꯣꯏꯗꯗꯤ ꯍꯥꯏꯗꯤ ꯈꯪꯕꯤꯕꯗꯣ ꯍꯥꯏ ꯇꯥꯔꯦ
ꯎꯝ
ꯑꯗꯨꯒꯨꯝꯕ ꯃꯁꯛ ꯐꯖꯕ ꯑꯗꯨꯃꯥꯏꯅ ꯒ꯭ꯌꯥꯟ ꯇꯥꯃꯤꯟꯅꯕ ꯄꯩꯁꯥ ꯄꯥꯏꯔꯁꯨ ꯌꯥꯏ ꯀꯩꯝ ꯁꯥꯎꯕꯤꯔꯣꯏ
ꯍꯣꯏꯅꯦ ꯄꯩꯅꯦ ꯄꯩꯁꯥ ꯄꯥꯏꯗ꯭ꯔꯁꯨ ꯀꯩꯅꯣ ꯅꯪ ꯊꯥꯛꯇꯣꯏꯗꯨꯕꯨ ꯅꯨꯄꯤꯅ ꯄꯥꯏꯕꯗꯣ
ꯃꯥꯅꯦ ꯑꯗꯨ ꯄꯥꯏꯔꯁꯨ ꯀꯩꯝ ꯁꯥꯎꯕꯤꯔꯣꯏꯕ
ꯎꯝ ꯑꯗꯨꯅꯦ ꯍꯣꯏ ꯊꯤꯔꯦ ꯊꯤꯔꯒꯦ ꯁꯨꯃꯥꯏꯅ ꯑꯩꯅ ꯁꯨꯃꯥꯏꯅ ꯍꯥꯏꯔꯅꯤ ꯎꯝ ꯏꯃꯥ ꯅꯋꯥ ꯑꯃ ꯃꯀꯣꯛ ꯆꯥꯛꯄ ꯑꯃ ꯂꯩꯌꯦ ꯃꯥꯅ ꯄꯥꯝꯃꯤ ꯅꯨꯞ ꯄꯤꯁꯦ ꯁꯤꯅꯦ ꯁꯤꯅꯦ ꯍꯥꯏꯔꯒꯀꯣ
ꯑꯧ
ꯌꯥꯗ꯭ꯔꯒꯗꯤ ꯑꯩꯒꯤ ꯗꯥꯏ ꯅꯠꯇꯦ
ꯑꯣ ꯑꯦ ꯌꯥꯔꯛꯀꯅꯤꯗ ꯃꯁꯛ ꯐꯖꯕꯅ ꯑꯉꯥꯎꯕꯗ ꯃꯀꯣꯛ ꯆꯥꯛꯄꯗꯣ ꯃꯁꯛ ꯐꯖꯕꯅꯦ ꯍꯥꯏꯔꯗꯤ ꯗꯨꯝ ꯌꯥꯔꯛꯀꯅꯤꯗ
ꯎꯝ ꯍꯣꯏ ꯍꯣꯏ
ꯎꯝ
ꯅꯨꯄꯤ ꯌꯥꯝ ꯈꯜꯂꯦꯗ ꯅꯪꯁꯦ
ꯀꯩꯕ
ꯅꯨꯄꯤ ꯌꯥꯝ ꯈꯜꯂꯦꯕ
ꯀꯩꯅꯣ ꯅꯨꯄꯤ ꯌꯥꯝ ꯈꯜꯂꯦꯕ
ꯐꯖꯕ ꯒꯥꯏꯅ ꯍꯥꯏꯕ ꯏꯟꯕ ꯒꯥꯏꯅ
ꯏ ꯍꯥꯏꯕ ꯏꯟꯕ ꯈꯟꯗ꯭ꯔꯗꯤ ꯑꯈꯠꯄꯤ ꯑꯪ ꯍꯥꯏꯗꯤ ꯎꯝ ꯏꯔꯥꯛ ꯑꯈꯠꯄꯤ ꯏꯔꯥꯡ ꯇꯧ ꯑ ꯑꯈꯠꯄꯤ ꯏꯔꯥꯡ ꯊꯥꯡꯕꯗ ꯄꯥꯝꯃ ꯈꯪꯅꯔꯨꯔꯗꯤ ꯃꯊꯥ ꯁꯥꯔꯣꯏꯗ꯭ꯔꯣ ꯍꯌꯦꯡꯋꯥꯏ ꯂꯧꯔꯨꯔꯀꯥꯟꯗ ꯃꯊꯥ ꯁꯥꯔꯣꯏꯗ꯭ꯔꯣ
ꯍꯣꯏ ꯑꯗꯨꯅꯕꯨꯗꯤ ꯑꯗꯨꯅꯦꯕꯀꯣ ꯑꯩꯅ ꯍꯥꯏꯕꯗꯤ ꯐꯖꯕ ꯐꯖꯗꯕ ꯍꯥꯏꯕꯁꯤꯗꯤ ꯃꯤꯒꯤ ꯂꯩꯗꯅ ꯏꯁꯣꯔꯅ ꯁꯥꯕꯤꯕꯅꯤꯗꯅ ꯑꯗꯨꯗꯤ
ꯏꯁꯣꯔꯅ ꯁꯥꯕꯅꯦ ꯑꯗꯨꯕꯨ ꯌꯥꯗꯦ ꯊꯤꯕ ꯌꯥꯝ ꯊꯤꯕꯗꯤ ꯌꯥꯗꯦ
ꯏꯁ ꯑꯗꯨꯗꯤ ꯅꯪ ꯍꯦꯛ ꯊꯤꯔꯨꯔꯣ ꯆꯠꯂꯣ
ꯏ ꯀꯩꯅꯣꯝ ꯍꯥꯏꯒꯦꯕꯀꯣ ꯑꯩꯈꯣꯏ ꯑꯣꯖꯥ ꯑꯃꯅ ꯍꯥꯏꯕꯝ ꯂꯩꯌꯦꯕꯀꯣ ꯑꯩꯈꯣꯏ ꯁꯥꯟꯅꯕꯒꯤ
ꯎꯝ
ꯅꯣꯢ ꯏꯁ ꯑꯉꯥꯡꯖꯥ ꯅꯣꯏ ꯍꯌꯦꯡꯋꯥꯏ ꯅꯨꯄꯤ ꯊꯤꯕꯗꯤ ꯏꯁ ꯃꯁꯛ ꯐꯖꯕ ꯑꯊꯤꯕꯗꯤ ꯂꯧꯕ ꯌꯥꯔꯣꯏꯀꯣ ꯑꯊꯤꯕ ꯂꯧꯔꯗꯤ ꯐꯨꯒꯅꯤ ꯍꯥꯏꯕ ꯃꯔꯝꯗꯣ ꯍꯥꯏꯒꯦꯕ ꯇꯥꯒꯣꯕ ꯋꯥꯔꯤꯅꯤ ꯈꯣꯏ ꯁꯥꯟꯅꯕꯗꯤ ꯌꯥꯝ ꯋꯥꯏꯗꯅ
ꯎꯝ
ꯁꯥꯟꯅꯕꯗꯤ ꯋꯥꯔꯤꯅꯦ ꯑꯗꯨ ꯋꯥꯕꯗꯣ ꯍꯥꯏꯗꯤ ꯑꯩꯈꯣꯏꯅ ꯋꯥꯅ ꯁꯥꯟꯅ ꯍꯜꯂꯀꯥꯟꯗ ꯍꯥꯏꯗꯤ ꯃꯁꯛꯀ ꯏꯊꯤ ꯊꯤꯔꯒ ꯂꯩꯔꯝꯃꯗꯤ ꯅꯪ ꯀꯃꯥꯏꯅ ꯋꯥꯕ ꯐꯗꯣꯏꯅꯣ ꯑꯈꯣꯏ ꯍꯔꯥꯎꯒꯤꯗ꯭ꯔꯕ ꯊꯕꯛꯀ ꯋꯥꯅ ꯁꯨꯕꯅꯤ ꯀꯦ ꯀꯩꯅꯣꯝꯃ ꯋꯥꯅ ꯁꯥꯟꯅ ꯍꯜꯂꯛꯄꯅꯤ ꯈꯪꯗꯦ ꯇꯧꯕꯗ ꯏꯊꯤ ꯊꯤꯒꯩ ꯂꯩꯔꯝꯃꯗꯤ ꯋꯥꯕ ꯐꯥꯕꯗꯤ ꯂꯥꯏꯗꯅ ꯍꯦꯟꯅ ꯁꯥꯎꯅꯤꯡꯉꯅꯤ ꯑꯗꯣ ꯈꯤꯇꯪꯗ ꯑꯣꯏꯖꯨ ꯌꯦꯡꯕ ꯌꯥꯔꯗꯤ ꯑꯦ ꯈꯤꯇꯪ ꯃꯥꯅ ꯈꯤꯇꯪ ꯊꯦꯝꯕꯤꯕ ꯑꯣꯏꯒꯦꯔꯥ ꯀꯩꯅꯣꯝ ꯇꯧꯕꯤꯕ ꯑꯣꯏꯒꯦꯔꯥ ꯑꯗꯨ ꯑꯗꯨ ꯑꯗꯨ ꯈꯟꯗ ꯌꯥꯕ꯭ꯔꯣ
ꯍꯣꯏꯅꯦ ꯑꯗꯨꯅ ꯑꯗꯨꯒꯤ ꯋꯥꯅꯤꯗꯅ
ꯎꯝ
ꯅꯪ ꯁꯛ ꯐꯖꯔꯒ ꯀꯩꯅꯣ ꯍꯌꯦꯡ ꯅꯣꯏꯒꯤ ꯅꯃꯥꯅ ꯄꯥꯁꯤꯡꯗꯣ ꯂꯨꯅ ꯇꯧꯕꯤꯗ꯭ꯔꯗꯤ ꯅꯪ ꯑꯗꯨ ꯄꯥꯝꯒꯗ꯭ꯔꯣ
ꯑꯦ ꯑꯗꯨꯗꯤ ꯐꯖꯅ ꯋꯥꯔꯤ ꯁꯥꯔꯒ ꯐꯖꯅꯕꯨ ꯇꯝꯕꯤꯔꯗꯤ ꯑꯗꯨꯝ ꯂꯣꯏ ꯌꯥꯕꯅꯤꯗ ꯍꯥꯏꯗꯤ ꯂꯩꯕꯨ ꯂꯩꯃꯤꯟꯅꯔꯗꯤ ꯂꯣꯏ ꯅꯨꯡꯁꯤꯔꯛꯄꯅꯤꯗ ꯐꯖꯕ ꯑꯣꯏꯒꯦꯔꯥ ꯊꯤꯕ ꯑꯣꯏꯒꯦꯔꯥ ꯆꯨꯝꯗ꯭ꯔꯅꯦ
ꯑꯗꯣ ꯑꯊꯤꯕꯁꯨ ꯂꯩꯃꯤꯟꯅꯔꯒ ꯑꯥ ꯃꯦꯀꯞꯀꯨꯝꯕ ꯍꯥꯏꯗꯤ ꯄꯣꯠ ꯆꯩ ꯄ꯭ꯔꯣꯗꯛꯄꯥꯎ ꯐꯖꯅ ꯐꯖꯅ ꯇꯧꯔꯒ ꯐꯖꯊꯣꯛꯄ ꯌꯥꯏꯅ
ꯌꯥꯏ ꯑꯗꯨꯖꯨ
ꯑꯦ ꯅꯪꯒꯤꯗꯣ ꯌꯦꯠꯀꯦꯅ ꯌꯦꯠꯄ ꯑꯃ ꯌꯥꯎꯔꯤ
ꯌꯦꯠꯂꯤꯖꯦ ꯑꯩꯅ ꯌꯦꯠꯂꯤꯔ ꯅꯪꯅ ꯌꯦꯠꯂꯤꯔ ꯑꯝ ꯇꯧꯔꯤ
ꯑꯗꯨꯃꯥꯏ ꯑꯗꯨꯝ ꯈꯜꯂꯗꯤ ꯅꯨꯄꯤ ꯐꯪꯉꯔꯣꯏ
ꯏ ꯏꯕꯨꯡꯉꯣ ꯀꯥꯏ ꯅꯪꯗꯤ ꯅꯨꯄꯥ ꯀꯌꯥ ꯐꯪꯉꯒꯦ
ꯑꯈꯣꯏꯗꯤ ꯇꯜꯂꯦ ꯑꯗꯨꯒꯨꯝꯕ
ꯑꯦ ꯀꯩꯅꯣ ꯇꯜꯂꯦ ꯑꯗꯨꯒꯨꯝꯕꯕꯨ ꯅꯪ ꯅꯨꯄꯤ ꯀꯣꯏꯒꯦ ꯍꯥꯏꯔꯣ ꯑꯩ ꯅꯨ-ꯅꯨꯄꯥ ꯍꯪꯕꯅꯤ
ꯑꯩꯅ ꯍꯥꯏꯕꯗꯤ ꯀꯣꯏꯕ ꯇꯜꯂꯦ ꯍꯥꯏꯕ
ꯎꯝ ꯍꯣꯏꯗ ꯀꯣꯏꯔꯨꯅꯨꯗ ꯃꯊꯥ ꯁꯥꯅ
ꯀꯣꯏꯗꯕꯒꯤ ꯄꯨꯟꯁꯤ
ꯆꯨꯝꯅ ꯏꯇꯣꯝ ꯂꯩꯕꯅ ꯅꯨꯡꯉꯥꯏ ꯑꯩ ꯑꯩꯖꯨ ꯀꯣꯏꯔꯣꯏꯌꯦ ꯇꯜꯂꯦ
ꯑꯥ ꯑꯗꯨ ꯀꯔꯤ ꯑꯣ ꯀꯔꯤꯒꯤ ꯑꯗꯨꯒꯤ ꯅꯨ-ꯅꯨꯄꯤ ꯁꯦꯝꯕꯤꯌꯨꯗꯤ ꯀꯔꯤ ꯑꯗꯨꯗꯤ
ꯑꯦ ꯍꯥꯏꯔꯤꯅꯦ ꯀꯩꯅꯣ ꯀꯣꯏꯅꯤꯡꯉꯛꯄꯩ
ꯑꯁ ꯑꯃꯨꯛ ꯀꯣꯏꯕ ꯇꯜꯂꯦ ꯑꯃꯨꯛ ꯍꯥꯏ ꯑꯃꯨꯛ ꯀꯣꯏꯅꯤꯡꯉꯛꯑꯦ ꯑꯃꯨꯛ ꯍꯥꯏ
ꯌꯥꯝ ꯌꯥꯝ ꯑꯥ ꯌꯧꯅ ꯍꯦꯟꯖꯟꯅ ꯀꯣꯏꯁꯤꯜꯂꯖꯨ ꯍꯥꯏꯗꯤ ꯌꯥꯝ ꯍꯣꯏ ꯑꯩ ꯀꯃꯥꯏ ꯍꯥꯏꯗꯣꯏꯅꯣ ꯈꯪꯗ꯭ꯔꯦ
ꯑꯩꯁ ꯅꯪ ꯉꯁꯤ ꯈꯔ ꯄꯥꯏꯁꯤꯟꯕ ꯃꯥꯜꯂꯦꯗ
ꯑꯦ ꯀꯩꯅꯣ ꯍꯤꯞꯄꯒꯤꯅꯦ ꯃꯈꯣꯟꯁꯤꯗꯤ ꯀꯔꯤꯅꯣ ꯑꯗꯨ ꯑꯗꯨꯒꯨꯝꯕ ꯇꯧꯕ ꯃꯥꯟꯕ꯭ꯔꯣ ꯑꯩꯁꯦ
ꯅꯥꯀꯣꯛꯇꯣ ꯈꯔ ꯂꯩꯈꯠꯄ ꯃꯥꯟꯕ ꯋꯥ ꯉꯥꯡ
ꯑꯩ ꯁꯤꯒꯤ ꯃꯥꯅ ꯆꯨꯔꯨꯞ ꯑꯣꯏꯒꯦꯔꯥ ꯌꯨ ꯑꯣꯏꯒꯦꯔꯥ ꯁꯤꯒꯤ ꯃꯥꯅ ꯊꯦꯡꯗꯦ ꯀꯔꯤ ꯈꯪꯗꯅ ꯏꯁ ꯑꯩ ꯋꯥ ꯄꯪꯉꯥꯡ ꯉꯥꯡꯕꯁꯤꯗ
ꯐꯥꯒꯤ‌ ꯇꯧꯕꯅꯤꯗꯥ
ꯎꯝ ꯍꯣꯏ ꯁꯤꯡꯏ ꯃꯅ ꯊꯦꯡꯗꯦꯅꯦ ꯊꯦꯡꯁꯨ ꯊꯦꯡꯉꯣꯏꯗ